ꯑꯥ
ꯑꯥ ꯑꯥ ꯀ ꯍꯧꯖꯤꯛꯀꯤꯗ ꯃꯣꯔꯣꯀꯣ ꯀꯩꯗꯧꯕ ꯃꯣꯔꯣꯀꯣꯅ
ꯃꯔ ꯀꯅ ꯑꯃꯨ ꯈꯔ ꯗꯤ ꯄꯥꯁꯦꯁ ꯀꯩꯀꯩꯗ ꯃꯣꯏꯁꯨ ꯑꯗꯨꯝ ꯄꯥꯏꯕꯨꯗꯤ ꯄꯥꯏꯖꯩꯕ ꯑꯦꯇꯦꯛꯇꯣ ꯇꯧꯗꯦꯕ ꯕꯣꯠꯇꯣ ꯁꯨꯝ ꯄꯥꯏꯔꯒ ꯑꯗꯨꯝ ꯁꯥꯟꯅ ꯂꯩꯕ ꯇꯥꯏ
ꯑꯣ ꯀꯩꯅꯣꯒꯤꯗꯨꯅꯤꯅꯦ ꯄꯣꯔꯇꯨꯒꯜꯒꯤ ꯀꯣꯏꯁꯟꯗꯣ ꯍ ꯄꯥꯁ ꯁꯔꯗ ꯎꯝ ꯐꯖꯗꯦꯗ ꯎꯣꯔꯣꯛꯀꯣ ꯑꯗꯨꯣ ꯀꯃꯥꯏꯅ ꯇꯧꯔꯒ ꯅꯦꯗꯔꯂꯦꯟ ꯈꯥꯏꯔꯛꯏꯅꯣ ꯃꯣꯏ ꯇꯧꯔꯤꯁꯨ ꯄꯦꯅꯥꯜꯇꯤꯔꯒꯨꯝꯁꯨ ꯑꯣꯏꯕꯅꯤ
ꯑ ꯅꯦꯗꯔꯂꯦꯟ ꯅꯦꯗꯔꯂꯦꯟꯒ ꯅ꯭ꯔ ꯃꯣꯏꯇ ꯍꯥꯏꯒꯗ
ꯍꯣꯏ ꯅꯦꯗꯔꯂꯦꯟꯗꯗ ꯄꯣꯛꯍꯧꯋꯤꯅꯣ ꯈꯪꯗꯦꯕ ꯑ
ꯗ ꯆꯪꯖꯔꯛꯄꯅꯕꯨ ꯍꯦꯟꯅ ꯐꯔꯕꯖꯥ
ꯍꯣꯏ ꯑꯗꯨ ꯆꯪꯅ ꯅꯨꯡꯉꯥꯏꯒꯗꯧꯕꯅꯤ
ꯃꯥꯅꯦ
ꯕꯥꯄꯦꯁꯨ ꯈꯔ ꯈꯔ ꯈꯧꯇꯛ ꯆꯥꯅꯤ ꯉꯔꯥꯡꯁꯤꯡꯁꯨ ꯕꯥꯕꯦꯒ ꯖꯦꯝꯕꯂꯦꯒ ꯃꯥꯜꯂꯤꯅ ꯆꯠꯂꯤꯁꯦ
ꯃꯥꯅꯤ ꯃꯥꯅꯤ ꯄꯤꯁꯨ ꯉꯔꯥꯡ ꯄꯦꯅꯥꯜꯇꯤ ꯑꯃ ꯃꯤꯁ ꯇꯧꯁꯜꯂꯦ
ꯄꯦꯅꯥꯜꯇꯤꯁꯤ ꯃꯤꯁ ꯑꯣꯏꯅ ꯇꯧꯅꯉꯅꯤꯀꯣ
ꯇꯣꯡꯉ
ꯃꯦꯆꯗꯤ ꯑꯅꯤꯕꯨ ꯁꯨꯔꯦ ꯀꯔꯤ ꯃꯦꯆ ꯈꯜꯂꯤꯁꯤꯕꯣ ꯃꯥ ꯃꯥꯒꯤ ꯃꯥꯒꯤ ꯁꯨꯝ ꯃꯤꯁ ꯇꯧ ꯂꯩꯔꯦ ꯍꯥꯏꯕ ꯊꯥꯖꯗꯦ ꯍꯥꯏꯕ ꯃꯥ ꯃꯤꯁꯀꯩ ꯇꯧꯒꯦ ꯍꯥꯏꯕꯁꯦ
ꯍꯌꯦꯡ ꯂꯨꯁꯜꯂꯛꯑꯀꯥꯟꯗꯗꯤ ꯇꯧꯔꯛꯇꯕꯁꯨ ꯌꯥꯏ
ꯍꯣꯏ
ꯈꯔ ꯈꯔ ꯂꯥꯏꯊꯣꯛꯅ ꯈꯟꯕꯩꯔꯥ ꯀꯔꯤꯅꯣ
ꯑꯗꯣ ꯃꯣꯏ ꯀꯩꯒꯨꯝꯕ ꯑꯁꯤꯒꯤ ꯄꯦꯅꯥꯜꯇꯤ ꯃꯤꯁ ꯇꯧꯈꯤꯗꯣ ꯑꯗꯨꯗꯩꯁꯨ ꯃꯣꯏꯁꯦ ꯇꯛꯈꯠꯄꯤ ꯍꯦꯟꯒꯠꯈ꯭ꯔꯦ ꯃꯣꯏ ꯒꯣꯜ ꯑꯃ ꯆꯟꯈꯤꯕꯗꯩ ꯃꯣꯃꯦꯟꯇꯝ ꯂꯩꯈ꯭ꯔꯦꯕ
ꯃꯥꯅꯤ ꯀꯩꯒꯨꯝꯕ ꯄꯦꯅꯥꯜꯇꯤꯗꯨ ꯃꯤꯁꯀꯥ ꯇꯧꯔꯝꯗ꯭ꯔꯗꯤ ꯆꯠꯂꯝ ꯇꯥꯔꯒꯗꯤ ꯕꯣꯜ ꯅꯍꯥꯟꯒꯤ ꯅꯨꯡꯉꯥꯏꯕ ꯑꯗꯨꯃꯥꯏꯅ ꯌꯧꯔꯣꯏꯕ ꯀꯩꯁꯨ
ꯌꯧꯔꯣꯏ ꯌꯧꯔꯣꯏ ꯌꯧꯔꯣꯏ ꯃꯦꯁꯤꯗꯁꯨ ꯄ꯭ꯔꯦꯁꯔꯗꯣ ꯑꯗꯨꯗꯩ ꯈꯤꯇꯪꯗꯤ ꯂꯩꯈ꯭ꯔꯦꯕꯀꯣ ꯑꯣꯗꯩ ꯃꯥꯁꯦ ꯕꯣꯜ ꯁꯣꯏꯔꯝ- ꯈꯤꯗ꯭ꯔꯦꯕ ꯕꯣꯜ ꯀꯥꯅꯥꯝꯗꯕꯤ ꯕꯣꯜ ꯍꯧꯔꯛꯄꯗ ꯁꯣꯏ ꯐꯥꯔꯁ ꯍꯥꯞꯇ ꯂꯪ ꯁꯣꯛꯑꯦ ꯃꯣꯏ ꯑꯔꯖꯦꯟꯇꯤꯅꯥꯗꯣ ꯑꯩꯅ ꯌꯦꯡꯕꯗꯀꯣ ꯑꯗꯨꯒ ꯑꯅꯤꯁꯨꯕꯗ ꯑꯅꯤꯁꯨꯕꯁꯤꯁꯨ ꯁꯚꯦꯟꯇꯤ ꯃꯤꯅꯤꯁꯇꯔ ꯌꯧꯔꯐꯧ ꯁꯣꯏꯕꯅꯦ ꯑꯗꯨꯐꯧ ꯁꯣꯏ ꯑꯗꯨ ꯄꯦꯅꯥꯜꯇꯤ ꯃꯤꯁ ꯇꯧꯈ꯭ꯔꯦ ꯑꯗꯨꯗꯒꯤ ꯁꯣꯏꯒꯠꯂꯛꯇ꯭ꯔꯦ ꯑꯃꯨꯛ ꯕꯣꯜꯁꯨ ꯌꯥꯡꯈꯠꯂꯛꯑꯦ ꯅꯍꯟꯗꯣ ꯅꯥꯟ ꯊꯣꯛꯂꯛꯇ꯭ꯔꯦ ꯕꯣꯜꯁꯨ ꯒ꯭ꯌꯥꯟ ꯑꯁ ꯑ ꯑꯗꯨꯗ ꯃꯤꯝꯁ ꯃꯌꯥꯝꯁꯨ ꯇꯧꯔꯤꯅꯦꯀꯣ ꯏꯖꯤꯞꯀꯤ ꯑꯗꯨ ꯇꯧꯕ ꯑꯗꯨ ꯇꯧꯕꯒ
ꯐꯖꯅ ꯂꯩꯕꯖꯥꯠꯅꯤꯗ ꯃꯌꯥꯝꯒꯤ ꯎꯝ ꯀꯩ ꯍꯥꯏꯇꯥꯔꯦ ꯃꯌꯥꯝꯒꯤ ꯆꯤꯟ ꯍꯥꯏꯁꯦ ꯃꯦꯟꯕ ꯉꯝꯕ ꯖꯥꯠ ꯅꯠꯇꯦꯗꯥ ꯉꯥꯡꯅꯤꯡ ꯉꯥꯡꯅꯤꯡꯕ ꯑꯃꯅꯥ ꯉꯥꯡ ꯑꯃꯅ ꯑꯃ ꯑꯃꯨꯛ ꯉꯥꯡ ꯑꯃꯅ ꯑꯃ ꯑꯃꯨꯛ ꯉꯥꯡ
ꯍꯣꯏ ꯑꯣꯄꯤꯅꯤꯌꯟꯗꯤ ꯌꯥꯝꯃꯟꯕ
ꯋꯥꯔꯜ ꯀꯞ ꯃꯅꯨꯡꯗꯤ ꯂꯣꯏꯗ꯭ꯔꯤ ꯐꯥꯎꯕꯗꯤ ꯑꯗꯨꯝ ꯇꯧ ꯂꯩꯔꯅꯤ ꯁꯨꯃꯥꯏꯅꯗꯤ
ꯑꯦꯁ ꯃꯗꯨꯕꯨꯗꯤ ꯀꯩꯅꯣꯅꯦ ꯀꯩꯅꯣ ꯊꯥꯒꯠꯂꯛꯄꯗꯥ ꯑꯥ ꯏꯁꯇꯦꯇꯠ ꯏꯁꯇꯦꯇꯁ ꯊꯥꯒꯠꯂꯛꯄꯗ ꯁꯨꯃꯥꯏꯅ ꯍꯥꯏꯔꯛꯏ ꯀꯩꯅꯣ ꯑꯥ ꯑꯄꯨꯟꯕꯒꯤ ꯁꯛꯇꯝꯁꯤꯗꯤ ꯋꯥꯔꯜ ꯀꯞ ꯂꯣꯏꯔ ꯁꯥꯒꯠꯂꯁꯦꯌꯦ
ꯎꯝ ꯃꯥꯅꯦ
ꯇꯣꯈꯥꯏ ꯇꯣꯈꯥꯏꯅ ꯃꯦꯁꯤ ꯔꯣꯅꯥꯜꯂꯣ ꯇꯧꯅ ꯂꯩꯔꯕꯅꯤꯅꯀꯣ
ꯎꯝ
ꯑꯗꯨꯗ ꯑꯁ ꯈꯪꯗ꯭ꯔꯦꯗ ꯐꯦꯁꯕꯨꯛ ꯇꯒꯥ ꯇꯧꯔꯤꯁꯦ ꯅꯨꯡꯉꯥꯏꯈ꯭ꯔꯥꯖꯥꯠꯅꯦ ꯑꯃꯨꯛ ꯌꯦꯡꯕ
ꯑꯗꯣ ꯅꯦꯃꯥꯔꯒꯤ ꯈꯜꯂꯨꯔꯒ ꯌꯥꯝ ꯅꯨꯡꯉꯥꯏꯇꯦꯀꯣ
ꯑꯁ ꯅꯦꯃꯥꯔꯒꯤꯗꯤ ꯅꯨꯡꯉꯥꯏꯇꯦ ꯃꯥꯏ ꯏꯟꯖꯥꯔꯤ ꯏꯟꯖꯥꯔꯤꯗ ꯑꯗꯨꯝ ꯂꯩꯔꯦꯕ ꯃꯥꯁꯦꯀꯣ ꯏꯟꯖꯥꯔꯤ ꯉꯥꯛꯇꯅꯦ ꯌꯦꯡꯉꯣꯅꯦ ꯆꯍꯤ ꯆꯨꯞꯄꯁꯤꯃꯥ ꯑꯗꯨꯁꯨ ꯑꯗꯨꯝ ꯏꯟꯖꯥꯔꯤ ꯇꯥꯔꯛꯏ ꯕꯦꯛ ꯏꯟꯖꯥꯔꯤ ꯑꯃꯨꯛ ꯍꯥꯏꯔꯦ ꯑꯗꯨꯗꯒꯤ ꯑꯃꯨꯛ ꯃꯥꯏ ꯀꯥꯞ ꯏꯟꯖꯥꯔꯤ ꯑꯃꯨꯛ ꯂꯩꯔꯦ ꯀꯩꯀꯩꯅꯣ ꯑꯦꯡꯀꯜ ꯏꯟꯖꯥꯔꯤꯒ ꯌꯥꯝ ꯌꯥꯝ ꯌꯥꯝꯈ꯭ꯔꯦꯀꯣ
ꯅꯦꯃꯥꯔꯒꯤ ꯃꯔꯥꯏꯕꯛꯁꯦ ꯌꯥꯝ ꯊꯤꯈ꯭ꯔꯦꯗꯥ ꯑꯣꯟꯊꯣꯛꯅ
ꯊꯤꯈ꯭ꯔꯦ ꯅꯦꯃꯥꯔꯁꯦ ꯅꯦꯃꯥꯔꯁꯦ ꯁꯟꯗꯤ ꯁꯟꯅꯥꯍꯟꯕꯅ ꯐꯩ ꯕꯦꯟꯁꯇꯥ ꯐꯝꯃꯒꯁꯨ ꯍꯟꯗꯛꯀꯤ ꯍꯟꯗꯛꯀꯤ ꯈꯨꯇꯧꯗꯣ ꯈꯖꯤꯛ ꯈꯖꯤꯛ ꯑꯗꯨꯝ ꯁꯥꯟꯅꯍꯟꯕꯗꯣ
ꯕ꯭ꯔꯥꯖꯤꯜꯒꯤ ꯄ꯭ꯔꯁꯤꯗꯦꯟ ꯅ ꯃꯥ ꯁꯥꯟꯅꯕ ꯌꯥꯎꯍꯟꯅꯤꯗꯤ ꯍꯥꯏꯕꯅꯤ ꯃꯊꯪ ꯅꯦꯛꯁ ꯇꯨ ꯊꯥꯎꯖꯟ ꯊꯥꯔꯇꯤꯒꯤꯗꯥ
ꯎꯝ ꯌꯥꯔꯤ ꯀꯩꯅꯣ ꯊꯥꯔꯇꯤ ꯐꯣꯔ ꯈꯤꯇꯪ ꯁꯨꯗꯥ ꯉꯥꯏꯔꯝꯒꯤꯅꯤ ꯃꯥ
ꯃꯥ ꯊꯥꯔꯇꯤ ꯁꯤꯛꯁ ꯀꯩꯅꯣꯝ ꯁꯨꯔꯒꯨꯝ ꯇꯧꯕꯅꯦ ꯑꯗꯨꯀꯥꯟꯗꯗꯤ ꯃꯥ ꯐꯣꯔꯇꯤ ꯌꯧꯗꯨꯕ
ꯎꯝ
ꯃꯌꯥꯝ ꯐꯦꯟꯒꯤ ꯐꯦꯟꯒꯤ ꯕꯥꯏꯞꯁꯤꯒꯤ ꯃꯇꯨꯡ ꯏꯟꯅ ꯑꯗꯨꯝ ꯌꯥꯎꯍꯜꯂꯛꯄ ꯀꯩꯁꯨ ꯀꯥꯏꯗꯦꯗꯥ
ꯎꯝ ꯀꯩꯁꯨ ꯀꯥꯏꯗꯦ ꯀꯩꯁꯨ ꯀꯥꯏꯗꯦ ꯃꯤ ꯔꯣꯅꯥꯜꯗꯣ ꯐꯣꯔꯇꯤ ꯋꯥꯟꯗꯥ ꯇꯧꯏꯁꯤꯗꯤ
ꯃꯦꯁꯤꯁꯨ ꯃꯦꯁꯤꯁꯨꯨ ꯊꯥꯔꯇꯤ ꯅꯥꯏꯟꯅꯤ ꯐꯣꯔꯇꯤ ꯃꯌꯥ ꯍꯥꯏꯗꯨꯅꯤ ꯑꯗꯨꯝ ꯁꯥꯟꯅꯕ ꯑꯗꯨꯝ ꯉꯝꯈꯤꯅꯤꯕ ꯈꯔ
ꯃꯥ ꯉꯝꯒꯤꯅꯤ ꯉꯝꯒꯤꯅꯤ ꯌꯥꯝ ꯑꯣꯐꯦꯟꯁꯤꯞꯇ ꯁꯥꯟꯅ ꯁꯥꯟꯅꯕꯤꯗꯥ ꯂꯣꯏꯔꯦ ꯌꯥꯝꯅ ꯑꯁ ꯕꯥ ꯃꯨꯛꯈꯥꯏꯅꯔ ꯁꯥꯟꯅꯕꯗꯣ ꯑꯗꯨ ꯁꯥꯟꯅꯕꯤꯗ꯭ꯔꯥ ꯂꯣꯏꯔꯦ ꯀꯩꯅꯣ ꯃꯥꯗꯣ ꯒꯦꯝ ꯑꯃ ꯄꯥꯔꯠ ꯑꯃ ꯑꯣꯏꯅ ꯌꯥꯝꯅ ꯃꯥꯅ ꯑꯗꯨ ꯃꯉꯣꯟꯗ ꯄ꯭ꯔꯦꯁ꯭ꯔ ꯂꯩꯔ ꯁꯥꯟꯅꯕꯗꯨ ꯅꯠꯇꯕ
ꯃꯦꯁꯤ ꯍꯣꯏ ꯑ ꯂꯨꯀꯥꯝꯃꯨꯗ꯭ꯔꯤꯠ ꯍꯣꯏ ꯃꯣꯏ ꯑ ꯀꯩꯅꯣꯅꯦ ꯆꯍꯤꯗꯣ ꯑꯗꯨꯝ ꯐꯨꯜ ꯇꯥꯏꯝ ꯐꯨꯜ ꯄ꯭ꯂꯦꯕꯨ ꯁꯥꯟꯅꯔꯤꯕꯅꯦ
ꯁꯥꯟꯅꯔꯤꯕꯅꯤ ꯁꯥꯟꯅꯔꯤ ꯁꯥꯟꯅꯔꯤꯅꯤ ꯆꯍꯤꯗꯨꯒ ꯍꯥꯏꯔꯒꯗꯤ
ꯎꯝ
ꯀꯤ ꯀꯦꯞꯄꯕꯗꯨꯂꯨꯞ ꯑꯗꯤꯒꯤ ꯀꯤꯞꯄꯔꯗꯨꯁꯨ ꯐꯣꯔꯇꯤ ꯑꯣꯏꯔꯝꯅꯤ ꯑꯩ ꯈꯟꯕꯗ ꯔꯣꯅꯥꯜꯗꯣꯅ ꯔꯣꯅꯥꯜꯗꯣ ꯀꯩꯅꯣ ꯐꯣꯔꯇꯤ ꯋꯥꯟ
ꯑꯠ ꯑꯥ ꯑꯗꯨꯗꯤ ꯀꯤꯞꯄꯔꯗꯨꯗꯤ ꯐꯣꯔꯇꯤ ꯋꯥꯟꯅꯦꯕꯨ ꯍꯥꯏꯅꯩꯗꯥ
ꯑꯥ ꯐꯣꯔꯇꯤ ꯋꯥꯟ ꯐꯣꯔꯇꯤ ꯋꯥꯟꯕꯨ ꯑꯣꯏꯔꯝꯅꯤ ꯃꯁꯛꯇꯣ ꯌꯥꯗꯦ ꯚꯥꯏ
ꯃꯥꯗꯤ ꯑꯥ ꯃꯁꯥꯗꯣ ꯑꯗꯨꯝ ꯑꯍꯟ ꯑꯣꯏꯕꯁꯨ ꯃꯥꯜꯂꯦ
ꯎꯝ ꯑꯥ ꯃꯁꯥ ꯑꯗꯨ ꯃꯁꯥꯁꯨ ꯌꯥꯝ ꯈꯤꯡ ꯑꯗꯨ ꯆꯍꯤꯗꯨꯒ ꯍꯥꯏꯔꯒ ꯃꯁꯥꯒꯤ ꯃꯁꯥꯁꯨ ꯌꯥꯝ ꯈꯤꯡꯉꯦꯕ ꯌꯥꯝ ꯔꯤꯐ꯭ꯂꯦꯛꯁ ꯅꯨꯡꯗꯣ ꯌꯥꯝ ꯊꯨꯏꯌꯦꯕ ꯃꯥꯗꯣ
ꯎꯝ
ꯀꯃꯥꯏ ꯇꯧꯏꯅꫭ ꯈꯪꯗꯦ ꯑꯗꯨꯖꯤ ꯂꯩꯕ ꯔꯣꯅꯥꯜꯗꯣ ꯑꯣꯏ ꯃꯦꯁꯤ ꯍꯣꯏ ꯈꯔ ꯈꯔ ꯃꯈꯣꯡ ꯀ ꯄꯪꯊꯕ ꯈꯔ ꯈꯔ ꯍꯧꯔꯦ ꯍꯥꯏꯕ ꯃꯣꯏꯅ ꯑꯃꯨꯛ ꯀꯥꯏ ꯑ ꯑꯗꯨꯕꯨꯗꯤ ꯑꯃꯗꯨꯅ ꯕꯁꯀꯥ ꯊꯧꯔ ꯈꯣꯠꯇꯅ ꯂꯥꯛ ꯏꯅꯨꯀꯣ
ꯃꯥꯟꯅꯦ ꯃꯥꯟꯅꯦ ꯊꯕꯛ ꯁꯨꯗꯅ ꯈꯣꯠꯇꯅ ꯇꯧꯔꯛꯄꯅꯤꯅꯀꯣ ꯈꯔ ꯀꯩꯅꯣ ꯔꯣꯅꯥꯜꯗꯣ ꯑꯣꯏꯅ ꯐꯖꯅ ꯃꯦꯟꯇꯦꯟ ꯇꯧꯔꯒ ꯂꯩꯒꯤꯕꯒꯤꯅꯤꯗ
ꯃꯥꯡꯅꯦ ꯗꯥꯏꯠ ꯅꯨꯡ ꯆꯥꯗꯅ ꯈꯣꯠꯇꯅꯀꯣ ꯑꯐꯕ ꯏꯁꯤꯡ ꯈꯤꯇꯪ ꯀꯣꯅꯥꯕꯨ ꯊꯛꯇꯒꯩ ꯌꯦꯡꯉꯨꯅꯦ ꯉꯝꯃꯣꯏ ꯍꯥꯏꯕ ꯑꯩꯈꯣꯏ ꯑꯃ ꯑꯣꯏꯔꯗꯤ ꯃꯣꯏꯅ ꯇꯧꯔꯤꯕ ꯈꯨꯗꯧ ꯈꯨꯗꯧꯁꯦ ꯍꯥꯏꯕ ꯋꯥꯅꯤ ꯃꯦꯁꯤꯁꯨ ꯇꯧꯔꯝꯗꯣꯏꯅꯤ ꯆꯞ ꯃꯥꯟꯅꯅ ꯑꯩꯈꯣꯏꯅ ꯈꯪꯗꯕꯩ ꯋꯥꯅꯤ ꯗꯥꯏꯠ ꯗꯥꯏꯠꯀ ꯏꯁꯇ꯭ꯔꯤꯛ ꯗꯥꯏꯠꯇ ꯇꯧꯔꯝꯗꯣꯏꯅꯦꯕ ꯃꯣꯏ ꯕꯣꯜ ꯐꯨꯠꯕꯣꯜ ꯄꯦꯌ꯭ꯔ ꯀꯗꯨ ꯀꯗ ꯗꯣꯗ ꯇꯧꯁꯤꯟꯒꯨꯝ ꯇꯧꯁꯤꯜꯂꯝꯃꯣꯏꯕ ꯀꯩꯁꯨ ꯁꯥꯟꯅꯒꯤꯅꯤꯅ ꯂꯩꯕ ꯃꯤꯅꯤꯅꯀꯣ ꯑꯗꯨꯝ ꯀꯩꯅꯣꯒꯨꯝꯕ ꯀ꯭ꯂꯞ ꯃꯆꯥ ꯃꯆꯥ ꯀ꯭ꯂꯞꯇꯗꯤ ꯑꯗꯨꯝ ꯁꯥꯟꯅꯒꯤꯗꯧ ꯃꯥꯜꯂꯤꯗ ꯃꯣꯏꯁꯦ ꯀꯣ
ꯑ ꯁꯥꯟꯅꯒꯤꯅꯤꯗ ꯆꯍꯤ ꯑꯃꯅꯤ ꯕꯧ ꯑꯗꯨꯝ ꯁꯥꯟꯅꯔꯤꯕꯧ ꯉꯝꯒꯤꯅꯤꯗ ꯌꯥꯝ ꯃꯥꯒꯤ ꯄ꯭ꯔꯐꯣꯃꯦꯟꯁ ꯌꯥꯝ ꯐꯖꯔꯤꯕ ꯍꯧꯖꯤꯛ
ꯑꯥ ꯌꯥꯝ ꯐꯖꯩꯕ ꯍꯧꯖꯤꯛ ꯄ꯭ꯔꯐꯣꯃꯦꯟꯁ ꯐꯖꯔꯤ ꯃꯦꯁꯤ ꯄ꯭ꯔꯐꯣꯔꯃꯦꯟꯁ ꯐꯖꯩ ꯃꯦꯁꯤꯗꯤ ꯁꯥꯟꯅ ꯌꯥꯒꯤꯅꯤ ꯆꯍꯤ ꯃꯔꯤ ꯆꯍꯤ ꯑꯍꯨꯝ ꯃꯔꯤꯃꯨꯛ ꯑꯗꯨꯝ
ꯃꯥ ꯃꯊꯪꯒꯤ ꯋꯥꯜ ꯀꯞ ꯐꯥꯎꯗꯤ ꯅꯪꯗꯧꯗꯤ ꯃꯥꯟꯗ꯭ꯔꯦ ꯑꯗꯨ ꯅꯠꯇꯕ ꯑꯇꯩ
ꯐꯣꯔꯇꯤ ꯀꯗꯥꯏ ꯐꯣꯔꯇꯤꯊ꯭ꯔꯤ ꯑꯗꯥꯏꯗꯗꯤ ꯁꯥꯟꯅꯔꯛꯑꯔꯣꯏ ꯑꯣꯏꯅ ꯊꯧꯖꯗꯦ
ꯎꯝ
ꯒꯦꯁ ꯑꯣꯏꯅꯒ ꯂꯥꯛꯀꯗ꯭ꯔꯥ ꯀꯩꯅꯣꯒ ꯄꯦꯄꯦ ꯍꯣꯏꯅ ꯂꯥꯛꯄꯗꯣ
ꯃꯥꯟꯅꯦ ꯑꯗꯨꯃꯥꯏꯅ ꯂꯥꯛꯇꯤ ꯂꯥꯛꯀꯅꯤ
ꯑꯣ ꯑꯗꯩ ꯆꯍꯤ ꯈꯔ ꯍꯦꯛ ꯍꯦꯟꯖꯜꯂꯛꯑꯒꯅ ꯒꯀꯩꯅꯣ ꯑꯣꯏꯅ ꯂꯥꯛꯄ ꯀꯣꯆ ꯑꯣꯏꯅ ꯃꯦꯅꯦꯖ꯭ꯔꯒꯨꯝꯕ ꯀꯣꯆꯀꯨꯝꯕꯀꯣ
ꯎꯝ
ꯑꯗꯨꯃꯥꯏ ꯂꯥꯛꯇꯧ ꯃꯥꯜꯂꯦ
ꯍꯌꯦꯡꯒꯤ ꯏꯪꯂꯦꯟ ꯚ꯭ꯔꯁꯦꯁ ꯅꯣꯔꯋꯦꯁꯤꯕꯨ ꯀꯅꯥꯅ ꯀꯥꯒꯤꯗꯧ ꯃꯥꯟꯒꯦ
ꯏꯪꯂꯦꯟꯒ ꯅꯧꯔꯋꯦꯒꯖꯤꯔꯣ
ꯑꯥ
ꯃꯣꯏꯒꯤ ꯐꯤꯔꯅꯤꯁ꯭ꯔꯁꯤꯡꯗꯣ ꯂꯣꯛ ꯍꯩꯅꯦ
ꯂꯨꯔꯤꯖꯦ ꯑꯗꯨꯅꯦꯕ
ꯃꯥꯟꯅꯤ
ꯐꯤꯅꯤꯆ꯭ꯔꯁꯤꯡꯖꯦ ꯑꯗꯨꯝ ꯍꯩꯑꯕ ꯍꯦꯔꯤꯀꯦꯟꯖꯨ ꯍꯩꯌꯦꯕ ꯃꯑꯣꯡ ꯃꯥꯟꯗꯅ ꯒꯣꯜ ꯂꯣꯏꯁꯟꯕꯁꯦ ꯒꯣꯜ ꯒꯣꯜ ꯆꯟꯕ ꯌꯥꯝ ꯍꯩꯌꯦꯕ ꯑꯗꯥꯒꯤ ꯍꯂꯥꯟꯁꯨ ꯀꯩꯅꯣꯝ ꯀꯩꯅꯣꯝ ꯇꯧꯔꯒꯥ ꯆꯂꯦꯕ ꯃꯥꯁꯨ ꯃꯖꯨ ꯕꯔꯥꯖꯤꯜꯒꯤ ꯁꯄꯣ꯭ꯔꯠ ꯍꯣꯏ ꯑꯗꯨ ꯌꯦꯡꯉꯣꯅꯦ ꯕ꯭ꯔꯥꯖꯤꯜꯒꯤ ꯁꯥꯟꯅꯕꯗꯨꯗꯁꯨ ꯍꯂꯥꯟꯅ ꯑꯣꯏꯔꯥ ꯃꯥꯜꯂꯦ ꯑꯅꯤ ꯆꯟꯕꯗꯣ ꯃꯥꯟꯅꯦ
ꯃꯥꯟꯅꯦ ꯃꯥꯖꯨ ꯍꯧꯖꯤꯛ ꯒꯣꯜꯗꯟ ꯕꯨꯠ ꯀꯟꯅ ꯇꯥꯟꯅꯔꯤꯕꯅꯤ
ꯎꯝ
ꯍꯧꯖꯤꯛ ꯐꯥꯎꯗ ꯃꯦꯁꯤꯒ ꯑ ꯕꯥꯞꯄꯦꯒ ꯒꯣꯜ ꯑꯩꯠ ꯑꯩꯠ ꯂꯩꯔꯝꯒꯅꯤ ꯍꯂꯥꯟꯅ ꯑꯣ ꯁꯕꯦꯟ ꯂꯩꯔꯝꯒꯦꯅꯤ
ꯎꯝ ꯁꯔ ꯂꯩꯔꯝꯒꯅꯤ ꯍꯟꯗꯛꯀꯤ ꯀꯩꯅꯣꯗꯁꯨ ꯑꯗꯨꯝ ꯍꯥꯔꯥꯟ ꯆꯟꯅꯕ ꯇꯧꯔꯛꯀꯥꯅꯤ ꯃꯥꯅꯦ ꯑꯥ ꯑꯩꯅ ꯈꯝꯕꯗꯥꯗꯤ ꯀꯩꯅꯣ ꯇꯧꯔꯛꯇꯧ ꯃꯥꯜꯂꯦ ꯅꯣꯔꯋꯦꯅꯗꯤ ꯈꯔ ꯍꯦꯟꯖꯂꯛꯇꯧ ꯃꯥꯜꯂꯦ ꯃꯣꯏ ꯃꯤꯁꯤꯡꯗꯣ ꯎꯝ ꯃꯁꯥꯗꯨꯗꯤ ꯏꯟꯕ ꯆꯠꯇꯦꯕ ꯂꯣꯏꯅꯃꯛ ꯑꯩ ꯌꯦꯡꯕꯗꯥꯕ ꯑꯗꯣ ꯎꯝ ꯋꯥꯡ ꯆꯥꯎꯔꯒꯥ ꯍꯣꯏ ꯃꯁꯥꯗꯣ ꯀꯟ ꯀꯟ ꯂꯥꯎꯔꯒꯥ ꯂꯩꯕꯗꯣ
ꯎꯝ ꯂꯥꯟ ꯂꯥꯟꯗꯥ ꯊꯧꯅꯥ ꯌꯥꯝꯅ ꯐꯕ ꯁꯥꯃꯧ ꯆꯥꯎꯕ ꯖꯥꯇꯤ ꯃꯈꯜꯅꯦꯕ ꯃꯣꯏꯁꯦ
ꯕꯥꯏꯛꯀꯤꯡꯁꯨ ꯗ꯭ꯔꯥꯏꯒꯟ ꯐꯥꯔꯝꯃꯤꯒꯥ ꯍꯥꯏꯅꯤꯉꯣ ꯗ꯭ꯔꯥꯏꯒꯟ ꯕꯔꯝꯃꯤꯒꯥ ꯍꯥꯏꯔꯝꯃꯤꯅꯤ ꯃꯣꯏꯗꯤ ꯑꯗꯣ ꯑꯗꯨꯒꯨꯝꯕ ꯈꯪꯍꯨ ꯉꯥꯛꯇꯅꯤ ꯍꯂꯥꯟꯗꯣ ꯌꯦꯡꯉꯣꯗꯅ ꯏꯟꯕ ꯃꯣꯏ ꯃꯔꯤ ꯃꯉꯥ ꯏꯟꯕ ꯆꯠꯇꯦ ꯍꯥꯏꯕ
ꯁꯥꯂꯥꯟ ꯍꯂꯥꯟ ꯐꯥꯅꯕ ꯍꯣꯠꯅꯕꯗꯥ ꯑꯋꯥꯕ ꯑꯃꯥꯅꯤ
ꯑꯋꯥꯕꯝꯅꯦ ꯐꯨꯔꯤꯠ ꯅꯠꯇꯅ ꯎꯄꯥꯏ ꯂꯩꯇꯕꯤꯅꯤ ꯆꯤꯡꯕꯁꯦꯀꯣ ꯃꯥꯁꯦ ꯎꯝ ꯇꯨꯍꯟꯕꯁꯦ ꯉꯝꯗꯦꯕ ꯑꯩ ꯋꯥꯂꯦ ꯅꯣꯔꯋꯦꯅꯗꯤ ꯈꯤꯇꯪꯗꯤ ꯂꯥꯛꯆꯔꯛꯀꯗꯧ ꯃꯥꯜꯂꯦ ꯃꯁꯤꯁꯨ ꯕꯣꯜꯂꯩ
ꯑꯗꯣ ꯑꯗꯣ ꯏꯪꯂꯦꯟꯖꯤꯁꯨ ꯀꯩꯁꯨ ꯏꯪꯂꯦꯟꯁꯤꯁꯨ ꯅꯣꯞꯄ ꯊꯝꯗꯤ ꯅꯠꯇꯦ ꯑꯩꯈꯣꯏꯖꯨ ꯃꯈꯣꯏꯒꯤ ꯑꯐꯥꯎꯕ ꯏꯁꯇꯥꯔ ꯄ꯭ꯂꯦꯌꯔ ꯍꯦꯔꯤꯀꯦꯟ ꯌꯥꯎꯔꯦ ꯑꯗꯨꯏ ꯃꯊꯛꯇꯥ ꯕꯦꯂꯤꯡꯒꯝ ꯌꯥꯎꯔꯤꯀꯣ ꯕꯦꯁ ꯃꯤꯠ ꯐꯤꯜꯗꯔ ꯀꯥꯏꯅꯒꯥ ꯍꯥꯏꯅꯕꯅꯤ ꯕꯦꯂꯤꯡꯒꯝꯁꯤꯁꯨ ꯃꯥꯁꯨ ꯑꯗꯨꯝ ꯐꯥ ꯐꯖꯔꯤꯕꯅꯤ
ꯎꯝ
ꯑꯗꯣ ꯃꯣꯏꯖꯨ ꯐꯖꯕ ꯈꯔꯗꯤ ꯑꯗꯨꯝ ꯌꯥꯎꯕꯅꯦ ꯃꯃꯤꯡꯒꯗꯤ ꯂꯣꯏ ꯀꯥꯎꯔꯦ
ꯌꯥꯎꯏ ꯌꯥꯎꯏ ꯀꯩꯅꯣꯒꯤ ꯍꯟꯗꯛ ꯀꯣꯡꯒꯣꯒꯥ ꯁꯥꯟꯅꯕꯗꯥ ꯃꯣꯏꯅ ꯁꯦꯝꯃꯤꯕ ꯇꯦꯛꯇꯤꯛꯁꯇꯣ ꯌꯥꯝ ꯐꯥꯠ ꯂꯤꯠꯅꯕ ꯂꯤꯠꯄꯁꯤ ꯂꯤꯠ ꯂꯤꯠꯐꯝ ꯂꯩꯇ꯭ꯔꯦꯕ ꯕꯣꯜꯖꯦ ꯃꯣꯏꯗꯣ ꯗꯤꯐꯦꯟꯁꯅ ꯑꯗꯨ ꯅꯝꯗꯥꯅ ꯂꯤꯠꯅꯕꯅ ꯁꯦꯝꯃꯛꯑꯒꯥ ꯁꯥꯟꯅꯔꯛ ꯃꯣꯏꯖꯨ ꯕꯣꯜ ꯍꯥꯏꯈꯤꯕꯁꯨ ꯑꯗꯨꯝ ꯂꯩ ꯏꯪꯂꯦꯟ ꯌꯥꯝ ꯐꯖꯩꯗꯥ ꯍꯟꯗꯛ ꯕꯣꯜ ꯏꯪꯂꯦꯟ ꯕꯣꯜ ꯊꯤ ꯍꯥꯏꯕ ꯑꯝꯇꯥ ꯌꯥꯗꯦ
ꯑꯗꯨꯅ ꯀ꯭ꯋꯥꯇꯔ ꯐꯥꯏꯇꯤꯌꯥ ꯌꯧꯁꯟꯅꯔꯝꯅꯤ
ꯃꯥꯅꯦ ꯍꯣꯏ ꯕꯣꯜꯖꯤꯗꯥꯕꯨ ꯀꯩꯅꯣꯗꯥ ꯕ꯭ꯔꯥꯖꯤꯜꯅ ꯉꯝꯅꯤ ꯍꯥꯏꯔꯝꯃꯤꯅꯤ ꯀꯩꯅꯣꯖꯦ ꯑꯥ ꯅꯣꯔꯋꯦꯖꯦ ꯏꯁꯄꯤꯠ ꯅꯨꯡ ꯑꯗꯨꯗꯥꯒꯤ ꯑꯇꯩ ꯑꯇꯩ ꯍꯩꯕꯒꯤ ꯑꯗꯨꯗꯥ ꯑꯗꯨꯝ ꯅꯣꯔꯋꯦ ꯁꯦꯠꯈ꯭ꯔꯤꯁꯤꯅꯦ
ꯀꯣꯂꯦꯝꯕꯤꯌꯥꯒꯥ ꯁ꯭ꯋꯤꯖꯔꯂꯦꯟꯒꯁꯨ ꯑꯁ
ꯍꯣꯏ ꯁ꯭ꯋꯤ ꯁ꯭ꯋꯤꯖꯤꯔꯦꯟꯀꯥꯒꯤꯅꯤ ꯑꯗꯨꯁꯨ ꯀꯩꯅꯣꯗꯥ ꯄꯦꯅꯥꯜꯇꯤꯅꯤ ꯅꯠꯇ꯭ꯔꯣ ꯄꯦꯅꯥꯜꯇꯤꯗꯨꯁꯨ ꯀꯃꯥꯏꯅ ꯇꯧꯔꯒ ꯀ ꯃꯤꯅ ꯍꯦꯜꯂꯤꯅꯣ ꯈꯪꯗꯦ ꯍꯥꯏꯕ ꯌꯥꯝꯅ ꯀꯩꯅꯣ ꯇꯧꯋꯦ ꯍꯥꯏꯁꯦ ꯃꯤꯁ ꯇꯧ ꯃꯤꯁ ꯑꯣꯏ ꯍꯥꯏꯅꯦ ꯕꯣꯜꯗꯣ
ꯍꯣꯏ ꯍꯣꯏ
ꯑꯩꯁꯨ ꯑꯗꯨꯗꯤ ꯌꯦꯡꯍꯧꯗꯦꯕ ꯀꯩꯅꯣ ꯃꯣꯏ ꯑꯅꯤꯒꯤꯗꯨꯗꯤ ꯀꯣꯂꯝꯕꯤꯌꯥꯒ ꯁꯤꯁꯨ
ꯕꯣꯜ ꯌꯥꯝꯅ ꯐꯖꯅ ꯁꯥꯟꯅꯕ ꯇꯤꯝꯁꯤꯡꯁꯦ ꯁꯨꯝ ꯇꯔꯀꯤꯁꯤꯁꯨ ꯌꯥꯝ ꯁꯥꯟꯅꯩꯀꯣ ꯑꯗꯣ ꯇ꯭ꯔꯀꯤꯗꯤ ꯃꯣꯏꯗꯤ ꯉꯜꯂꯤꯉꯩꯗꯥ ꯂꯩꯕꯨꯗꯤ ꯂꯩꯍꯧꯔꯦ ꯑꯗꯣ ꯃꯣꯏꯗꯤ ꯑꯗꯨꯝ ꯔꯥꯎꯟ ꯂꯤꯛ ꯃꯇꯝꯗꯨꯗꯥ ꯑꯗꯨꯝ ꯂꯩꯍꯧꯔꯦꯕ ꯑꯗꯣ ꯃꯣꯏ ꯂꯩꯍꯧ ꯇꯥꯔꯒꯥꯁꯨ ꯃꯣꯏꯅ ꯁꯥꯟꯅꯈꯤꯕ ꯄꯔꯐꯣꯔꯃꯦꯟꯁꯇꯤ ꯃꯈꯣꯏꯅ ꯂꯣꯏꯅ ꯗꯣꯃꯤꯅꯦꯠ ꯇꯧꯕꯩ ꯃꯑꯣꯡꯗꯀꯣ ꯈꯥꯇꯪ ꯂꯣꯏ ꯉꯝꯇꯛ ꯇꯧꯔꯒꯥ ꯂꯣꯏ ꯆꯠꯂꯦꯕ ꯇꯤꯝꯁꯤꯡꯗꯣ ꯒꯣꯜꯕꯨꯗꯤ ꯆꯟꯕ ꯐꯤꯅꯤꯆꯔꯗꯤ ꯌꯥꯗꯕ
ꯎꯝ
ꯑꯗꯨꯒ ꯀꯩꯅꯣꯁꯦ ꯑꯇꯣꯞꯄ ꯐꯔꯅꯤꯆꯔꯁꯦ ꯌꯥꯗ꯭ꯔꯒꯁꯨ ꯒꯣꯜ ꯆꯟꯗ ꯆꯟꯗꯇꯥꯔꯒꯁꯨ ꯑꯦꯇꯦꯛꯇꯒꯤ ꯁꯣꯔꯠꯇꯒꯤ ꯃꯣꯏꯅ ꯂꯣꯏ ꯍꯦꯜꯂꯦꯕ
ꯑꯣ
ꯇꯔꯀꯤꯁꯦ ꯑꯗꯨꯝ ꯌꯥꯗꯤ ꯌꯥꯕ ꯂꯝꯅꯦ ꯑꯗꯣ ꯃꯈꯣꯏꯁꯨ ꯑꯗꯨꯝ ꯐꯨꯠꯕꯣꯜꯒꯤ ꯃꯇꯥꯡꯗ ꯑꯗꯨꯝ ꯀꯟꯅ ꯍꯧꯖꯤꯛ ꯀꯟꯅ ꯃꯆꯪ ꯀꯟꯅ ꯊꯣꯛꯒꯠꯂꯛꯏꯅꯤ
ꯃꯥꯅꯦ ꯑ ꯍꯧꯖꯤꯛ ꯍꯧꯖꯤꯛ ꯑꯩꯅ ꯍꯥꯏ ꯑꯅꯧꯕ ꯂꯥꯛꯏꯕꯁꯤꯡ ꯗꯤꯌꯥ ꯀꯣꯡꯒꯣ ꯀꯥꯏꯅꯒ ꯍꯥꯏꯗꯣ ꯑꯗꯨꯗꯒꯤ ꯕꯔꯗꯦ ꯀꯥꯏꯅ ꯀꯦꯝꯕꯔꯗꯦ ꯀꯥꯏꯅ ꯂꯩꯁꯦ ꯃꯣꯏꯁꯦ ꯃꯣꯏꯁꯦ ꯌꯥꯝ ꯀꯟꯅ ꯇꯧꯔꯛꯏꯕ
ꯑꯝ
ꯃꯣꯏꯁꯤ ꯂꯥꯛꯅ ꯐꯥꯅ ꯉꯝꯗꯕ ꯃꯣꯏꯅ ꯊꯦꯡꯅꯔꯤꯕ ꯀꯩꯅꯣ ꯂꯝꯁꯤꯡꯁꯦ ꯌꯦꯡꯉꯣ ꯃꯨꯟꯅ ꯌꯦꯡꯉꯣ ꯌꯥꯕꯔꯗꯦꯟ ꯊꯦꯡꯅꯔꯛꯂꯤ ꯂꯝꯒꯁꯤꯗꯤ ꯏꯁꯄꯦꯟ ꯊꯦꯡꯅꯔꯦ ꯑꯥꯔꯖꯦꯟꯇꯤꯅꯥ ꯊꯦꯡꯅꯔꯦ ꯑꯅꯤ ꯊꯦꯡꯅꯕ ꯑꯅꯤꯁꯤꯗ ꯇꯛꯈꯥꯏꯅꯕꯗ ꯅꯣꯛꯇꯕ ꯍꯥꯏꯁꯤꯕꯨ ꯑꯗꯨꯁꯨ ꯑꯃꯗꯨꯅ ꯐꯤꯔ ꯊꯥꯕ ꯅꯠꯇꯕ ꯑꯃꯗꯨꯁꯨ ꯇꯛꯈꯥꯏꯔꯛꯄ
ꯎꯝ
ꯑꯗꯨꯕꯨ ꯀ ꯅꯣꯄꯛꯇ꯭ꯔꯕꯅꯦꯕ ꯆꯉꯛ ꯇꯛꯄꯗ ꯀꯥꯏꯔꯛꯇ꯭ꯔꯕꯅꯦꯕ ꯃꯣꯏꯁꯦ
ꯌꯥꯝ ꯐꯖꯩ ꯃꯈꯣꯏꯒꯤ ꯗꯤꯐꯦꯟꯇꯔꯗꯒꯤ ꯍꯧꯔꯒ ꯀꯤꯞꯄꯔ ꯐꯥꯎꯕ ꯂꯣꯏꯅ ꯐꯖꯩ
ꯃꯥꯅꯦ ꯐꯖꯩ ꯀꯤꯞꯄꯔ ꯐꯖꯩ ꯀꯤꯞꯄꯔꯁꯨ ꯐꯖꯩ ꯃꯣꯏꯒꯤ ꯃꯣꯏ ꯐꯤꯅꯤꯁꯤꯡꯁꯨ ꯍꯣꯏ ꯈꯔꯕꯨꯗꯤ ꯋꯥꯠꯂꯤ ꯑꯔꯖꯦꯟꯇꯤꯅꯥ ꯌꯦꯡꯅꯕ ꯀꯥꯟꯗ ꯑꯗꯨꯏꯁꯨ ꯃꯣꯏꯁꯨ ꯅꯣꯛꯄ